ꯍꯜꯂꯣ
ꯆꯥꯛ ꯆꯥꯔꯕꯣ
ꯆꯥꯗ꯭ꯔꯤꯌꯦ ꯊꯣꯡꯗ꯭ꯔꯤꯌꯦ
ꯀꯔꯤ ꯃꯊꯦꯜꯅꯣ
ꯈꯪꯗꯦ ꯑꯩꯁꯨ ꯑꯁ
ꯅꯪꯅ ꯊꯣꯡꯗꯦ
ꯊꯣꯡꯗꯦ ꯍꯣꯏ
ꯀꯩꯒꯤꯅꯣ ꯈꯣꯏꯗꯤ ꯏꯟꯖꯥꯡ ꯏꯟꯁꯥꯡ ꯊꯣꯡꯗꯦ ꯌꯥꯝ ꯅꯨꯡꯉꯥꯏꯕ ꯄꯨꯟꯁꯤꯅꯦꯀꯣ ꯅꯣꯏꯗꯤ ꯀꯂꯛꯑꯦꯀꯣ
ꯑꯁ
ꯑꯁꯦꯡꯕꯅꯦ ꯅꯨꯡꯉꯥꯏꯇ꯭ꯔꯣꯅꯦ ꯆꯥꯛ ꯑꯦꯟꯁꯥꯡ ꯊꯣꯡꯗꯕ ꯑꯗꯨꯝ ꯂꯩꯕ
ꯅꯨꯡꯉꯥꯏꯇ꯭ꯔꯥ ꯍꯥ ꯅꯨꯡꯉꯥꯏꯌꯦꯅꯥ ꯁꯤꯗꯒꯤ ꯍꯦꯟꯅ ꯅꯨꯡꯉꯥꯏꯕ ꯄꯨꯟꯁꯤꯕꯨ ꯂꯩꯒꯦꯔꯣ
ꯅꯣꯏꯗꯤ ꯀꯩ ꯃꯊꯦꯜꯅꯣ
ꯗꯤ ꯑꯈꯣꯏ ꯁꯧꯒ꯭ꯔꯤꯒ ꯀꯔꯤꯅꯣꯃ ꯍꯣꯠꯅꯁꯦꯔ ꯈꯜꯂꯤ ꯊꯣꯡꯗꯤ ꯊꯣꯡꯗ꯭ꯔꯤ
ꯑꯣ
ꯅꯣꯏꯒꯤꯗꯤ ꯊꯣꯡꯉꯕꯣ
ꯊꯣꯡꯗ꯭ꯔꯤꯌꯦ ꯍꯧꯗ꯭ꯔꯤꯌꯦ ꯑꯈꯣꯏꯗꯤ
ꯎꯝ ꯇꯞꯅ ꯊꯣꯡꯉꯒ ꯆꯥꯕ ꯌꯥꯏꯗ ꯁꯥꯕꯅꯤꯅꯀꯣ
ꯅꯣꯏꯗꯤ ꯁꯥ
ꯎꯃꯥ ꯎꯃꯥ ꯑꯩꯁ
ꯁꯥꯗꯕ꯭ꯔꯣ
ꯍꯥꯥ
ꯁꯥꯗꯕ꯭ꯔꯣꯕꯥ
ꯀꯩ ꯎꯄꯥꯏ ꯂꯩꯅꯤ
ꯑꯗꯨꯅꯤ ꯁꯥꯕꯗꯨꯒꯤ ꯎꯝ ꯁꯃꯟꯕꯗꯨꯗ ꯒ꯭ꯌꯥꯟ ꯐꯦꯟꯅ ꯒ ꯃꯤ ꯆꯪꯕ ꯖꯥꯠ ꯅꯠꯇꯦꯗ ꯍꯤꯡꯃꯤꯠ ꯋꯥꯡꯕꯅꯤꯅ ꯍꯛꯆꯥꯡꯗꯣ ꯅꯞ ꯅꯞ ꯂꯥꯎꯕ
ꯇꯨ ꯒꯤꯊꯦ
ꯉꯁꯤꯗꯤ ꯑꯁ ꯕꯣꯜ ꯕꯣꯜ ꯌꯦꯡꯗꯣꯏꯔ ꯅ
ꯕꯣꯜꯗꯣ ꯕꯔꯣꯒꯤ ꯃꯇꯨꯡ ꯂꯩꯕꯗꯣ ꯌꯦꯡꯁꯤꯔꯥ ꯈꯟꯕꯅꯦ
ꯑꯣ
ꯅꯣꯏꯗꯤ
ꯌꯦꯡꯗꯣꯏꯅꯤ
ꯎꯝ ꯅꯪꯒꯤ ꯀꯩꯅꯣꯔꯥ ꯀꯩꯅꯣꯅꯦ ꯍꯥꯏꯕꯗꯨꯔꯣ
ꯃꯥꯟꯅꯦ ꯍꯤ ꯍꯤ
ꯅꯪꯅ ꯁꯥꯟꯅꯒꯅꯤ ꯍꯥꯏꯕꯗꯣ
ꯎꯝ
ꯐꯩꯌꯦ ꯌꯦꯡꯉꯣ ꯌꯦꯡꯉꯣ ꯅꯪꯗꯤ ꯀꯅꯥ ꯀꯅꯥ ꯌꯦꯡꯃꯤꯟꯅꯗꯣꯏꯕꯥ
ꯈꯣꯏꯒꯤ ꯈꯣꯏꯁꯨ ꯈꯪꯗꯦ ꯍꯣꯔꯦꯟ ꯈꯪꯅꯤ ꯀꯅꯥ ꯀꯅꯥ ꯂꯥꯛꯇꯣꯏꯅꯣ ꯍꯥꯏꯕꯗꯣ
ꯑꯣ ꯃꯤ ꯀꯥꯌꯥꯄꯨꯟꯅ ꯂꯩꯕꯔꯅꯦ
ꯍꯥ
ꯃꯤ ꯀꯌꯥ ꯄꯨꯟꯅ ꯂꯩꯕ꯭ꯔꯣ ꯅꯣꯏꯕꯣ
ꯍꯧꯖꯤꯛꯂꯣ
ꯎꯝ
ꯑꯩꯒꯤ ꯏꯌꯥꯝꯕꯅꯦ ꯑꯗꯨꯒ ꯏꯌꯥꯝꯕꯒꯤ ꯅꯨꯃꯤꯠ ꯑꯩꯀꯤ ꯏꯇꯩꯃ ꯏ ꯏꯌꯥꯝꯕꯒꯤ ꯃꯆꯥꯅꯨꯄꯤ ꯑꯃꯒ ꯏꯅꯥꯎꯅꯨꯄꯥ ꯑꯃꯒ ꯂꯩꯔꯦ
ꯑꯣ ꯅꯨꯡꯉꯥꯏꯔꯦꯅꯦꯍꯦ ꯅꯣꯏꯗꯤ ꯅꯣꯏ ꯅꯆꯥꯁꯤꯡ ꯅꯪꯒꯤ ꯅꯨꯄꯤꯁꯤꯡ ꯃꯤꯁ ꯇꯧꯔꯝꯃꯅꯤ
ꯇꯠ ꯅꯪ ꯀꯔꯤ ꯅꯨ ꯅꯨꯃꯤꯠꯇ ꯈꯨꯟ ꯀꯥꯗꯣꯏꯅꯣ
ꯈꯪꯗꯔꯤꯌꯦ ꯑꯩ
ꯑꯣ ꯅꯨꯡꯉꯥꯏꯅ ꯂꯩꯊꯣꯛꯑꯣꯗ ꯀꯔꯤ ꯏꯔꯥꯡ ꯀꯩꯅꯣ ꯇꯧꯕꯅꯤꯅꯀꯣ
ꯑ ꯍꯟꯗꯛ ꯀꯩꯅꯣ ꯑꯃꯨꯛ ꯊꯣꯛꯂꯛꯇꯣꯏꯔꯣ
ꯑꯩꯍꯦ ꯑꯩꯁꯨ ꯒ꯭ꯌꯥꯟ ꯇꯥꯗꯦꯗ ꯀꯩꯗꯧꯁꯤꯔ ꯈꯜꯂꯤꯅꯦ
ꯎꯝ ꯌꯨꯝ ꯁꯨꯛ ꯆꯠ ꯆꯠꯇ꯭ꯔꯦ ꯅ꯬
ꯑꯩ ꯑ ꯀꯨꯝꯍꯩꯒꯤꯗꯨꯗꯤ ꯑꯗꯨꯝ ꯆꯠꯂꯦꯕꯀꯣ ꯑꯇꯣꯞꯄꯗꯤ ꯆꯠꯇ꯭ꯔꯦ ꯍꯥꯏꯕꯗꯤ ꯑꯇꯣꯞꯄꯗꯤ ꯌꯥꯝꯅ ꯗꯔꯀꯥꯔ ꯂꯩꯕꯁꯨ ꯑꯣꯏ ꯗꯈꯔꯕꯅꯤꯅꯀꯣ
ꯑꯝ
ꯑꯗꯨꯝ ꯆꯠꯇ꯭ꯔꯦ ꯅꯪꯗꯤ ꯉꯁꯤ ꯀ꯭ꯔꯤ ꯀ꯭ꯔꯤ ꯇꯧꯔꯒ ꯂꯦꯜꯂꯤꯔꯣ
ꯊꯕꯛ ꯑꯃꯒꯤ ꯂꯥꯛꯄꯅꯦ
ꯑꯩꯅ ꯍꯥꯏꯕꯗꯤ ꯉꯁꯤꯗꯤ ꯀꯃꯥꯏꯅ ꯂꯦꯟꯕ꯭ꯔꯣ ꯍꯥꯏꯕ
ꯑꯣ ꯁꯨꯝ ꯕꯖꯥꯔ ꯉꯍꯥꯛ ꯆꯠ ꯑꯗꯨꯝ ꯍꯜꯂꯛꯑꯒ ꯉꯥꯏꯍꯥꯛꯇꯪ ꯑꯗꯨꯝ ꯑꯗꯨꯝ ꯂꯩꯌꯦꯗ
ꯑꯣ ꯁꯁꯦꯡꯕ ꯑꯩꯁꯨ ꯉꯁꯤ ꯑ ꯁꯥꯃꯟ ꯉꯔꯥꯡ ꯁꯥꯕꯒꯤ ꯇꯨꯝꯕ ꯌꯥꯗꯕꯒꯤꯀꯣ
ꯉꯁꯤ ꯑꯗꯨꯝ ꯇꯨꯝꯕ ꯉꯁꯤ ꯁꯥꯕꯁꯦ ꯈꯔꯅꯣ ꯑꯁꯤꯗꯗꯤ ꯁꯥꯏꯑꯦ ꯑꯩꯒꯤꯗꯤ ꯌꯥꯝ ꯁꯥꯏꯑꯦ ꯉꯁꯤ ꯅꯨꯡꯉꯥꯏꯌꯦ ꯍꯥꯏꯕ
ꯎꯝ
ꯑꯁꯦꯡꯕꯗꯤ ꯁꯥꯏꯌꯦꯗ ꯍꯆꯥꯡꯒꯁꯦ ꯅꯣꯏ ꯅꯞ ꯅꯞ ꯅꯞ ꯇꯧꯕꯗꯣ ꯈꯪꯉꯦꯀꯣ
ꯎꯝ
ꯎꯝ ꯀꯩꯅꯣ ꯇꯧꯗꯕꯗꯣ ꯑꯗꯨꯒꯤ ꯑꯁ ꯅꯨꯡꯉꯥꯏꯇꯕꯅꯦ
ꯑꯥꯏ
ꯋꯥꯏꯌꯦꯗ ꯈꯪꯗ꯭ꯔꯦ ꯁꯥ ꯄꯒ ꯒ꯭ꯌꯥꯟ ꯃꯥꯟ ꯇꯥꯗꯦ
ꯅꯣꯏꯗꯤ ꯃꯤ
ꯃꯤ ꯀꯌꯥꯂꯩꯒꯦ ꯑꯩꯈꯣꯏꯒꯤ ꯍꯧꯖꯤꯛꯀꯥꯟꯗꯤꯀꯣ ꯏꯆꯦ ꯕ ꯏꯆꯦ ꯑꯈꯣꯏꯅꯤ ꯈꯛꯇꯅꯦ ꯑꯗꯨꯒꯤ
ꯅꯕꯅꯤ
ꯎꯝ ꯏꯕꯥꯅꯤ ꯈꯠꯇꯅꯦ ꯅꯣꯏꯅꯦ ꯌꯥꯝ ꯕꯒꯤ ꯃꯆꯥꯗꯤ ꯀ꯭ꯂꯥꯁ ꯀꯌꯥ ꯀꯥꯒ꯭ꯔꯒꯦ ꯀ꯭ꯂꯥꯁ ꯇꯣ ꯑꯁ
ꯈꯪ ꯈꯪꯗꯦꯅꯦ
ꯑꯣ ꯑꯉꯥꯡ ꯑꯣꯏꯔꯤꯕ꯭ꯔꯣ ꯆꯍꯤ ꯀꯌꯥ ꯁꯨꯔ ꯆꯍꯤ ꯀꯌꯥ ꯁꯨꯔꯒꯦ
ꯍꯥꯥ
ꯆꯍꯤ ꯀꯌꯥ ꯁꯨꯔꯒꯦ ꯆꯍꯤ ꯀꯌꯥ ꯁꯨꯔꯒꯦ ꯍꯥꯏꯕ
ꯎ ꯑꯗꯨꯁꯨ ꯈꯪꯗꯦ ꯆꯍꯤ ꯇꯔꯥꯁꯨ ꯇꯔꯥ ꯍꯦꯜꯂꯝꯅꯤ
ꯑꯣ ꯑꯗꯨꯗꯤ ꯑꯩꯗꯤ ꯑꯣ ꯑꯗꯨꯗꯤ ꯈꯔ ꯀ꯭ꯂꯥꯁ ꯀꯩꯅꯣ ꯑꯣꯏꯔꯝꯃꯅꯤ ꯐꯣꯔ ꯂ ꯀꯩꯅꯣ ꯇꯨ ꯊ꯭ꯔꯤ ꯐꯣꯔ ꯑꯣꯏꯔꯝꯃꯅꯤ
ꯃꯥꯔ
ꯍꯣꯏ
ꯎ ꯁꯚꯦꯟ ꯀ꯭ꯂꯥꯁ ꯑꯦꯠ ꯅꯥꯏꯟ ꯑꯣꯏꯔꯝꯒꯅꯤꯗ
ꯑꯣ ꯑꯗꯨꯗꯤ ꯀꯩꯅꯣ ꯇꯧꯈ꯭ꯔꯦꯅꯦ ꯄꯥꯈꯥꯡ ꯐꯥꯔꯦꯅꯦ ꯑꯗꯨꯗꯤ
ꯑꯁ ꯃꯃꯥꯗꯒꯤ ꯍꯦꯟꯅ ꯋꯥꯡꯕꯅꯦ ꯃꯥꯅ
ꯑꯣ ꯃꯃꯥꯁꯨ ꯅꯣꯏ ꯈꯨꯜꯂꯣ
ꯅꯠꯇꯦ ꯅꯣꯏ ꯅꯣꯏꯒꯤ ꯀꯩꯅꯣꯗ ꯀꯩꯅꯣ
ꯑꯩꯈꯣꯏ ꯔꯣꯝꯒꯤꯗꯣ
ꯎꯝ ꯅꯪ ꯍꯧꯖꯤꯛ ꯂꯩꯕꯗꯣ
ꯎꯝ
ꯑꯗꯨꯒꯤ ꯈꯨꯟꯗꯩꯅꯦ
ꯑꯣ ꯐꯩꯌꯦꯅꯦ ꯑꯗꯨꯗꯤ
ꯐꯕꯅꯤ ꯃꯣꯏ ꯈꯨꯟꯒꯤ ꯃꯤꯁꯤꯡꯁꯨ ꯑꯗꯨꯝ
ꯎꯝ ꯐꯕꯗꯤ ꯐꯩꯌꯦ
ꯑꯣ ꯍꯧꯖꯤꯛ ꯅꯇꯩ ꯃꯥ ꯅꯣꯏꯅꯌꯥꯝꯕꯗꯤ ꯂꯣꯏ ꯂꯩꯕ꯭ꯔꯣ ꯍꯧꯖꯤꯛꯇꯤ
ꯎꯝ
ꯆꯥꯛ ꯏꯟꯁꯥꯡ
ꯑꯝ ꯏꯀꯣ ꯑꯃꯨꯛ ꯆꯠꯄ ꯍꯧꯔꯦꯅꯦ
ꯑꯥ ꯀꯩꯅꯣ ꯅꯪꯁꯨ ꯀꯩꯅꯣ ꯃꯇꯦꯡ ꯄꯥꯡꯕ ꯌꯥꯗ꯭ꯔꯣ
ꯄꯥꯡꯗꯣꯏꯅꯦ ꯄꯥꯡꯗꯣꯏꯅꯦ
ꯥꯄꯥꯡꯗꯣꯏꯅꯦ ꯍꯥꯏꯕ ꯍꯧꯖꯤꯛꯇꯤ ꯇꯥꯗ꯭ꯔꯕ꯭ꯔꯣ
ꯃꯔ ꯃꯔꯛꯇ ꯇꯥꯏꯅꯦ ꯏꯀꯣꯗ
ꯅꯪ ꯑꯇꯣꯞꯄꯗ ꯇꯧꯕꯁꯨ ꯑꯗꯨꯝ ꯇꯥꯕ꯭ꯔꯣꯅꯦ
ꯑꯩꯉꯣꯟꯗ ꯈꯛꯔꯣ
ꯑꯥ
ꯅꯍꯥꯟꯁꯨ ꯑꯗꯨꯃꯥꯏꯅ ꯇꯧꯕꯒꯨꯝ ꯇꯧꯋꯦꯕꯣ
ꯑꯣ ꯇꯧꯕꯅꯦ ꯑꯁ ꯀꯥꯡꯅ ꯃꯔꯣꯃ
ꯑꯁ ꯀꯥꯡ ꯌꯥꯝꯕ꯭ꯔꯣ ꯅꯣꯏꯔꯣꯝꯗꯁꯨ ꯑꯣ ꯁꯤꯆꯨ ꯑꯁ ꯀꯥꯡ ꯈꯨꯌꯥꯝꯗꯤ ꯎꯄꯥꯏ ꯂꯩꯇꯦꯍꯦ ꯀꯥꯡꯗꯤ ꯌꯥꯝꯃꯦ ꯑꯁꯤꯁꯨ ꯕ ꯀꯥꯡ ꯈꯨꯌꯥꯝ ꯗꯤ ꯎꯄꯥꯏ ꯂꯩꯇꯦ ꯉꯧꯔ ꯆꯥꯎ
ꯄꯨꯡ ꯅꯨꯡꯗꯥꯡ ꯅꯨꯡꯗꯥꯡ ꯑꯣꯏ
ꯏꯁꯩ ꯁꯛꯄ ꯍꯧꯔꯅꯤ ꯌꯥꯝ ꯅꯨꯡꯉꯥꯏꯌꯦꯅꯦ ꯑꯁꯦꯡꯕ ꯀꯥꯡꯖꯦ ꯏꯁꯩ ꯁꯛꯄꯗꯤ ꯌꯥꯝ ꯍꯩꯕꯅꯦ
ꯃꯣꯏ ꯁꯤꯡꯒ꯭ꯔꯅꯤꯅꯦ ꯌꯥꯝ ꯐꯥꯎꯕꯁꯤꯡꯅꯤ ꯐꯥꯎꯕ ꯉꯥꯛꯇꯅꯤ
ꯐꯥꯎꯕ ꯁꯤꯡꯒꯔ ꯉꯥꯛꯇꯅꯤ ꯍꯥ
ꯗꯨꯒꯤ ꯑꯁ ꯃꯣꯏꯅ ꯁꯥꯔꯛꯄꯗ ꯈꯣꯏꯅ ꯇꯥꯔꯒ ꯎꯝ ꯂꯩꯕ ꯇꯥꯔꯦꯅꯥ ꯀꯔꯤ ꯇꯧꯔꯨꯅꯤ
ꯁꯤꯗꯤ ꯀꯃꯥꯏ ꯀꯃꯥꯏ ꯇꯧꯔꯦ ꯑꯁ ꯉꯁꯤꯗꯤ ꯑꯌꯨꯛꯇ ꯍꯧꯒꯠ ꯂꯒ ꯆꯥꯛ ꯏꯟꯁꯥꯡ ꯂꯣꯏꯔꯒ ꯇꯨꯝꯃꯦ ꯇꯨꯝꯃꯦ ꯇꯨꯝꯃꯦ ꯇꯨꯝꯃꯦ ꯑꯍꯤ
ꯁꯨꯃꯥꯏꯟ ꯇꯧꯔꯦ ꯉꯥꯔꯦ ꯅꯨꯉꯥꯏꯕ ꯈꯪꯗꯦ ꯑꯩꯁꯨ ꯀꯩꯗꯧꯔꯨꯅꯤ ꯅꯠꯇ꯭ꯔꯥ
ꯊꯕꯛ ꯀꯔꯤ ꯇꯧꯗꯣꯏꯅꯣꯁꯨ ꯈꯪꯗꯕꯅꯤꯅ ꯆꯥꯛ ꯌꯦꯟꯁꯥꯡ ꯊꯣꯡꯉ ꯆꯥꯕ
ꯈꯉꯥꯏ ꯐꯤ ꯈꯔ ꯂꯩꯌꯦ ꯈꯔ ꯁꯨꯗꯣꯛꯄ ꯁꯥꯕꯅꯤꯅꯀꯣ ꯂꯦꯡꯕꯁꯨ ꯌꯥꯗꯦꯕ ꯁꯥꯕꯅꯤꯅ ꯁꯤꯗ ꯅꯣꯏꯒꯤ ꯂꯦꯡꯉꯗꯤ ꯍꯦꯟꯅ ꯁꯥꯏ ꯅꯪꯗꯤ ꯍꯧꯖꯤꯛ ꯀꯩꯗꯧꯔꯤꯅꯣ
ꯍꯥꯥ
ꯍꯧꯖꯤꯛꯇꯤ ꯀꯔꯤ ꯇꯧꯔ ꯂꯩꯕ꯭ꯔꯣ ꯍꯧꯖꯤꯛ ꯅꯪ
ꯑꯩ ꯀꯩꯁꯨ ꯇꯧꯗꯦꯗ
ꯑꯣ ꯐꯩꯌꯦꯅꯦ
ꯍꯤꯞ ꯍꯤꯞꯄꯒ ꯂꯩꯌꯦ
ꯑꯣ ꯅꯨꯡꯉꯥꯏꯕꯅꯤꯗ ꯑꯗꯨꯅ
ꯑꯁ ꯇꯦꯟꯁꯟꯗꯤ ꯍꯥꯥ
ꯏꯚꯤꯅꯤꯡ ꯋꯥꯛ ꯆꯠꯊꯣꯛꯑꯣꯅ
ꯆꯠꯊꯣꯛꯑꯦ ꯆꯠꯊꯣꯛꯑꯒ ꯍꯥꯜꯂꯛꯑꯦ
ꯑꯣ ꯀꯔꯤ ꯍꯥꯏꯕ ꯅꯪ ꯍꯥꯏꯕꯖꯤꯗꯤ ꯇꯦꯟꯁꯟ ꯂꯩꯑꯦ ꯍꯥꯏꯕ꯭ꯔꯣ ꯀ꯭ꯔꯤ ꯍꯥꯏꯕ꯭ꯔꯣ ꯍꯥꯏꯌꯨ ꯑꯃꯨꯛꯀ
ꯐ꯭ꯔꯤꯗ ꯂꯩꯕꯁꯦ ꯇꯦꯟꯁꯟ ꯌꯥꯝ ꯂꯩꯌꯦꯕ
ꯀꯩꯗꯧꯔꯒꯦ ꯑꯁ ꯑꯍꯟ ꯃꯥꯜꯂꯦꯀꯣ
ꯍꯦꯍꯦꯍꯍ ꯍ ꯑꯍꯟ ꯃꯥꯜꯂꯦꯀꯣ ꯀꯥꯏꯅ
ꯍꯣꯏꯅꯦ
ꯉꯁꯤꯒꯤ ꯕꯣꯜꯁꯦ ꯑꯁ ꯉꯥꯏꯕ ꯉꯝꯗ꯭ꯔꯦꯍꯦ
ꯅꯪ ꯁꯥꯟꯅꯕꯒꯤ ꯇꯥꯏꯞꯇ ꯅꯣꯛꯅꯤꯡꯉꯦꯗ
ꯍꯥꯥ
ꯅꯪ ꯁꯥꯟꯅꯕ ꯌꯥꯝ ꯃꯥꯜꯂꯦꯕ ꯅꯪꯅ ꯍꯥꯏꯕꯗꯨ ꯎꯍꯍ ꯅꯪꯅ ꯁ ꯑꯩ ꯑꯧ ꯈꯪꯉꯦ ꯑꯩ ꯅꯪ ꯁꯥꯟꯅꯕ ꯍꯩꯌꯦ ꯈꯪꯉꯦ ꯑꯁꯦꯡꯕ ꯊꯥꯏꯅ ꯏꯃꯥꯟꯅꯕꯤꯗꯨꯅ ꯍꯥꯏꯔꯝꯃꯦꯕ
ꯁꯨꯝ ꯐꯥꯒꯤ ꯇꯧꯕꯅꯦꯍꯦ
ꯈꯪꯉꯦ ꯅꯪ ꯕꯣꯜ ꯁꯥꯟꯅꯩꯌꯦ ꯍꯥꯏꯅ ꯍꯥꯏꯕꯅꯦ ꯃꯥꯅ
ꯑꯩꯁ
ꯐꯣꯇꯣꯁꯨ ꯑꯩ ꯅꯪꯉꯣꯟꯗ ꯌꯦꯡꯍꯟꯕꯗꯣ ꯁ꯭ꯄꯣꯔꯠꯀꯤ ꯗ꯭ꯔꯦꯁꯔ ꯀꯥꯎꯈ꯭ꯔꯦ ꯀꯩꯅꯣꯝꯃ ꯇꯧꯕꯅꯦ
ꯑꯣ
ꯁ꯭ꯄꯣꯔꯠꯀꯤ ꯗ꯭ꯔꯦꯁ ꯑꯣꯏꯈꯤꯕꯒꯨꯝ ꯇꯧꯋꯦ
ꯐꯩꯌꯦꯅꯦ ꯐꯩꯌꯦꯅꯦ
ꯑꯍ ꯑꯗꯨꯕꯨ ꯑꯁꯦꯡꯕꯗꯤ ꯑꯗꯨꯝ ꯎꯗ꯭ꯔꯦꯅ
ꯎꯝ
ꯅꯠꯇ꯭ꯔꯥ
ꯃꯥꯅꯦ ꯃꯥꯅꯦ ꯑꯩꯁꯨ ꯎꯗ꯭ꯔꯦ
ꯍꯍꯍꯍ ꯍꯧꯖꯤꯛꯐꯥꯎ ꯑꯗꯨꯝ ꯁꯥꯗꯤ ꯁꯥꯟꯅꯔꯤꯕ꯭ꯔꯣ ꯍꯧꯖꯤꯛꯕꯥꯎ ꯐꯨꯠꯕꯣꯜꯗꯤ ꯁꯥꯟꯅꯔꯤꯕ꯭ꯔꯣ
ꯑꯁ ꯀꯨꯏꯔꯦꯗ ꯁꯥꯅꯗꯕ ꯍꯛꯆꯥꯡꯁꯦ ꯌꯥꯗ꯭ꯔꯦ
ꯑꯁ ꯑꯁ ꯑꯁ ꯑꯍꯟ ꯌꯥꯝ ꯃꯥꯜꯂꯦ ꯋꯥꯔꯤꯗꯤ
ꯍ ꯍꯍꯍꯍ
ꯑꯍꯥ ꯍ